ꯑꯣ ꯑꯣ ꯑꯥ ꯀꯩ ꯍꯥꯏꯕ ꯅꯪꯅ ꯍꯥꯏꯕꯗꯣ
ꯊꯕꯛ ꯍꯣꯠꯅꯕ ꯀꯥꯟꯁꯤꯗ ꯇꯤꯟꯅꯕ ꯅꯪꯗ꯭ꯔꯦꯕ
ꯑꯗꯨ ꯀꯧꯕꯤꯗꯕ꯭ꯔꯥ ꯍꯥꯏꯕ ꯅꯣꯏꯕꯨ
ꯀꯩꯕ
ꯀꯧꯕꯤꯗꯕ꯭ꯔꯥ ꯍꯥꯏꯕ
ꯀꯧꯕꯤꯗꯕꯁꯨ ꯍꯣꯏ ꯈꯔꯗꯤ ꯌꯥꯎꯔꯦ ꯑꯗꯨ ꯑꯥ ꯑꯗꯨꯒ ꯀꯧꯕꯤꯗꯕ ꯑꯃ ꯑꯗꯨꯒ ꯅꯪꯗꯕ ꯑꯃ ꯑꯗꯨꯁꯨ ꯌꯥꯎꯔꯦ
ꯑꯩꯈꯣꯏꯗꯤ ꯏꯁꯄꯣꯔꯠꯁ ꯁꯥꯅꯕ ꯈꯨꯗꯤꯡ ꯐꯦꯌꯔꯋꯦꯜ ꯑꯗꯨꯝ ꯂꯥꯁ ꯗꯦꯗ ꯆꯥꯛ ꯆꯥꯕꯗꯣ ꯎꯝ ꯊꯥꯔꯣꯟꯗꯁꯨ ꯑꯗꯨ ꯑꯃ ꯑꯃꯔꯛ ꯆꯥꯔꯦ ꯑꯗꯨꯒ ꯂꯆꯝꯒꯥꯏ ꯃꯣꯏ ꯌꯨꯝꯗꯁꯨ ꯑꯃꯔꯛ ꯆꯥꯔꯦ ꯑꯗꯨꯒ ꯀꯩꯔꯥ ꯀꯥꯏ ꯀꯥꯏꯗꯔ ꯑꯃꯁꯨ ꯆꯥꯈꯤꯕꯅꯤ ꯑꯍꯨꯝꯔꯛꯇꯤ ꯑꯣꯏꯕꯅꯤ ꯑꯗꯨꯒ ꯑꯁꯤ
ꯎꯝ
ꯀꯩꯅꯣ ꯐꯦꯑꯔꯋꯦꯜꯒꯤ ꯀꯩꯅꯣ ꯎꯝ ꯑꯃꯁꯨ ꯇꯧꯕꯗꯣ ꯌꯥꯎꯕ꯭ꯔꯥ ꯌꯥꯎꯗꯕ꯭ꯔꯥ ꯑꯁꯤ ꯊꯥꯡꯃꯩꯕꯟ ꯁꯦꯝ ꯒꯤ ꯃꯅꯥꯛꯇ
ꯑꯗꯨ ꯑꯗꯨꯗꯤ ꯇꯧꯋꯦ ꯑꯗꯨꯗꯤ ꯌꯥꯎꯋꯦ ꯑꯗꯨꯗꯗꯤ ꯌꯥꯎꯋꯦ ꯑꯇꯩꯗꯨꯗꯤ ꯑꯗꯨꯗꯤ ꯌꯥꯎꯔꯦ ꯍꯣꯏ
ꯑꯁ ꯌꯥꯎꯕ꯭ꯔꯅꯦ ꯑꯩꯉꯣꯟꯗ ꯐꯣꯇꯣ ꯌꯥꯎꯔꯝꯒꯅꯤ ꯑꯩꯗꯣ ꯒ꯭ꯔꯨꯞ ꯐꯣꯇꯣ ꯂꯧꯈꯤꯕꯗꯣ
ꯌꯥꯎꯕꯅꯦ ꯑꯩꯈꯣꯏ ꯀꯞ ꯀꯞ ꯀꯞ ꯑꯃ ꯑꯃ ꯐꯪꯕ ꯅꯠꯇ꯭ꯔꯣ ꯑꯗꯨꯒꯤꯗꯣ
ꯑ ꯍꯣꯏ ꯃꯥꯜꯂꯦ ꯎꯝ
ꯐꯪꯉꯦ ꯑꯗꯨꯒꯤꯗꯣ ꯖꯨꯅꯤꯌꯔ ꯈꯣꯏꯅ ꯁꯦꯝ
ꯒ꯭ꯔꯨꯞ ꯐꯣꯇꯣ
ꯖꯨꯅꯤꯌꯔ ꯖꯨꯅꯤꯌꯔꯈꯣꯏꯅ ꯁꯤꯜꯂꯒꯀꯣ ꯇꯧꯕꯗꯣ ꯖꯨꯅꯤꯌꯔ ꯈꯣꯏꯅ ꯁꯤꯟꯕꯗꯣ
ꯑꯗꯨꯅꯦ ꯎꯝ
ꯑꯗꯨꯏꯗꯤ ꯌꯥꯎꯋꯤꯗ ꯑꯩ ꯑꯩ ꯄꯥꯎꯁ ꯄꯤꯁ ꯑꯃ ꯄꯤꯕꯗꯨꯗꯤ
ꯑ ꯀꯥꯎꯔꯦꯗ ꯄꯤꯔꯝꯒꯅꯤ ꯍꯣꯏ ꯑꯗꯨꯕꯨ ꯀꯥꯎꯈ꯭ꯔꯦ
ꯑꯗꯨ ꯂꯩꯌꯦ ꯑꯩꯈꯣꯏ ꯆꯥꯛ ꯆꯥꯕ ꯀꯥꯟꯗ ꯑꯩꯈꯣꯏ ꯖꯦꯅꯦꯔꯣꯟꯒ ꯌꯥꯝ ꯑꯩꯗꯤ ꯄꯨꯟꯗꯦꯅꯦ ꯑꯗꯨ ꯃꯇꯝꯗꯣ ꯑꯩꯈꯣꯏ ꯖꯁ꯭ꯋꯥꯈꯣꯏ ꯂꯩꯕ ꯃꯇꯝꯗꯣ ꯈꯪꯕ꯭ꯔꯥ
ꯑꯥ
ꯔꯥꯒꯥꯏꯁꯤꯡ ꯈꯣꯏ ꯂꯩꯕ
ꯎꯝ ꯎꯝ ꯇꯩꯏꯗꯤ ꯀꯩꯅꯣ ꯃꯩ ꯇꯩꯒ ꯄꯨꯟꯕ ꯌꯥꯝ ꯄꯨꯟꯕꯒꯤ ꯑꯣꯏꯔꯝꯒꯅꯤ
ꯍꯣꯏ ꯃꯩꯇꯩꯒ ꯀꯨꯀꯤꯒ ꯑꯩ ꯌꯥꯝ ꯄꯨꯜꯂꯦꯕ ꯑꯗꯨꯒ ꯀꯨꯀꯤ ꯈꯛꯇꯅꯦꯗ ꯑꯩꯈꯣꯏ ꯇꯥꯡꯈꯨꯜꯈꯣꯏꯒ ꯀꯩꯀꯩ ꯌꯥꯝ ꯄꯨꯜꯂꯤ ꯄꯨꯜꯂꯦꯕ ꯑꯩꯈꯣꯏ ꯖꯦꯂꯦꯔꯣꯡ ꯑꯩꯈꯣꯏ ꯄꯨꯟꯗꯤ ꯄꯨꯜꯂꯦꯕꯀꯣ
ꯎꯝ ꯑꯗꯨꯒꯤꯗꯤ ꯅꯪꯕꯨ ꯄꯥꯛ ꯎꯗꯕꯗꯣ ꯈꯪꯗꯕ ꯑꯗꯨ ꯑꯗꯨꯒꯤꯅꯦ
ꯀꯅꯥꯁꯨ ꯑꯩꯉꯣꯟꯗ ꯑꯁ ꯆꯥꯛ ꯆꯥꯛꯁꯦ ꯉꯁꯤ ꯆꯥꯛ ꯆꯥꯛ ꯂꯩꯁꯨ ꯍꯥꯏ ꯀꯅꯥꯁꯨ ꯄꯥꯎ ꯄꯤꯗꯦ ꯁ꯭ꯇꯦꯇꯁ ꯈꯛꯇ ꯎꯔꯒ ꯂꯩꯌꯦ ꯅꯈꯣꯏ ꯑꯗꯨꯗꯤ ꯑꯩꯁꯨ ꯑꯩ ꯍꯥꯏꯕꯗꯤ ꯃꯤ ꯃꯤ ꯍꯥꯏꯕꯁꯤ ꯂꯩꯗꯅ ꯄꯨꯟꯒꯦ ꯍꯥꯏꯔꯁꯨ ꯑꯣ ꯑꯩ ꯀꯧꯕꯤꯗ꯭ꯔꯗꯤ ꯀꯩ ꯇꯧꯅꯤ
ꯅꯪ ꯄꯥꯛ ꯌꯥꯎꯗꯕꯒꯤ ꯑꯣꯏꯔꯝꯒꯅꯤ ꯑꯗꯨ ꯄꯨꯟꯗ ꯍꯥꯏꯕꯗꯤ ꯅꯪꯕꯨ ꯀꯧꯎꯗꯕꯗꯣ
ꯏꯁ ꯑꯩ ꯄꯥꯛ ꯌꯥꯎꯗꯦ ꯑꯔꯩ ꯏꯁꯄꯣꯔꯠꯁ ꯈꯨꯗꯤꯡ ꯑꯩꯈꯣꯏꯒꯤ ꯇꯦꯁꯨ ꯈꯨꯗꯤꯡ ꯑꯩ ꯂꯩꯕꯗꯨꯗꯤ
ꯇꯦꯁꯨꯏ ꯈꯛꯇ ꯅꯠꯇꯦ ꯍꯥꯏꯅ ꯍꯥꯏꯕꯗꯨꯗ ꯖꯦꯂꯦꯔꯣꯡ ꯑꯩꯈꯣꯏꯒꯨꯝꯕ ꯇ꯭ꯔꯥꯏꯕꯦꯜ ꯑꯀꯩ ꯀꯩ ꯍꯥꯏꯗ꯭ꯔ ꯎꯝ ꯑꯗꯨꯒ ꯀꯩꯅꯣ ꯑꯁ ꯌꯥꯝꯕꯅꯦ
ꯂꯩꯌꯦ ꯂꯩꯌꯦ ꯖꯣꯁ꯭ꯋꯥ ꯈꯣꯏꯒꯤ ꯃꯇꯝꯗ ꯑꯗꯨ ꯇꯧꯔ ꯁꯟꯅꯕ ꯃꯇꯝꯗꯨꯗꯤ ꯑꯩꯁꯨ ꯁꯅꯥꯗꯤ ꯁꯅꯩꯌꯦ ꯑꯁ ꯁꯅꯥꯗꯤ ꯁꯅꯥꯗꯦ ꯑꯗꯣ ꯑꯩꯁꯦ ꯂꯥꯁ ꯗꯦꯗ ꯂꯥꯛꯇꯕ ꯑꯗꯨꯃꯥꯏꯅꯗꯤ ꯇꯧꯕꯅꯦ ꯑꯩ ꯈꯟꯕꯗꯀꯣ ꯐꯥꯏꯅꯦꯜ ꯗꯦꯗ ꯂꯥꯛꯇꯕ꯭ꯔꯥ ꯑꯃꯗꯤ ꯍꯣꯏ ꯑꯃꯗꯤ ꯇꯧꯕꯅꯦ ꯔꯒꯥꯏꯁꯤꯟ ꯈꯣꯏ ꯖꯁꯋꯥꯥꯈꯣꯏꯒꯤ ꯃꯇꯝꯗꯣ
ꯎꯝ ꯃꯅꯩꯌꯦ ꯑꯩꯈꯣꯏ ꯑꯩꯈꯣꯏꯒ ꯃꯥꯟꯅꯗ꯭ꯔꯦ ꯑꯦ ꯑꯩꯈꯣꯏꯗꯒꯤ ꯀ꯭ꯂꯥꯁ ꯑꯃꯗꯤ ꯁꯤꯅꯤꯌꯔ ꯑꯣꯏꯔꯝꯒꯅꯤꯀꯣ
ꯎꯝ ꯎꯝ ꯆꯍꯤ ꯑꯃꯥ ꯁꯤꯅꯤꯌꯔ ꯑꯣꯏ
ꯁꯤꯅꯤꯌꯔ ꯍꯥꯏꯗ꯭ꯔꯁꯨ ꯌꯥꯏ ꯃꯣꯏꯁꯨ ꯌꯥꯝ ꯑꯉꯥꯡ ꯑꯣꯏꯔꯤ
ꯑꯩꯈꯣꯏ ꯃꯤ ꯑꯃ ꯋꯥꯡ ꯈ꯭ꯔ ꯋꯥꯡꯕꯗꯣ ꯖꯣꯁꯋꯥ ꯂꯩꯔꯦ ꯀꯥꯏꯁꯤꯟ ꯂꯩꯔꯦ ꯅꯠꯇꯕ ꯑꯃ ꯈꯔ ꯃꯤ ꯋꯥꯡꯉꯒ ꯆꯦꯟꯊꯨꯏꯅꯨꯡ ꯍꯥꯏꯕ꯭ꯔ ꯍꯣꯏ ꯍꯣꯏ ꯍꯣꯏ ꯍꯣꯏ ꯃꯈꯣꯏ ꯀꯥꯡꯕꯨꯨꯗꯣ
ꯎꯝ
ꯃꯇꯝꯗꯣ ꯍꯣꯏ ꯑꯗꯨꯃꯥꯏ ꯂꯣꯏꯁꯤꯟꯈ꯭ꯔꯦ
ꯌꯥꯝꯅꯁꯨ ꯃꯦꯃꯣꯔꯤ ꯑꯣꯏꯗꯦꯗ
ꯑꯣꯏꯗꯦ ꯍꯥꯏꯕ ꯑꯩꯗꯤ ꯌꯥꯝ ꯑꯣꯏꯗꯦꯗ ꯑꯩꯗꯤ ꯀꯣꯂꯦꯖ ꯂꯥꯏꯐꯁꯦ ꯄꯨꯔꯥ ꯅꯨꯡꯉꯥꯏꯗ
ꯑꯩꯒꯤꯗꯤ ꯁꯦꯀꯦꯟꯗ꯭ꯔꯤꯅ ꯅꯨꯡꯉꯥꯏꯗ ꯁꯦꯀꯦꯟꯗ꯭ꯔꯤ ꯍꯥꯏꯔꯒ ꯅꯪ ꯀꯥꯏꯗ ꯀꯥꯒꯦ ꯁꯦꯀꯦꯟꯗ꯭ꯔꯤꯗꯣ
ꯑꯩꯗꯤ ꯑꯁꯤ ꯅꯥꯒꯥꯂꯦꯟꯗ ꯇꯝꯃꯦꯗ
ꯎꯝ
ꯅꯪꯗꯤ ꯀꯗꯥꯏ ꯇꯝꯕ꯭ꯔꯥ
ꯑꯩꯗꯤ ꯃꯔꯥꯝꯗ
ꯃꯔꯥꯝꯗ
ꯃꯔꯥꯝ ꯗꯣꯟꯕꯣꯁꯀꯣ ꯍꯣꯏ ꯎꯝ ꯁꯤꯁꯇꯔ ꯍꯣꯁꯇꯦꯜ ꯂꯩꯔꯒ ꯑ ꯎꯝ
ꯎꯝ
ꯑꯗꯨꯗ ꯍꯦꯟꯅ ꯅꯨꯡꯉꯥꯏ ꯍꯥꯏꯕꯗꯤ ꯍꯣꯁꯇꯦꯜꯗ ꯂꯩꯔꯒ ꯄꯨꯜꯂꯒ ꯌꯦꯡ ꯌꯥꯝ ꯀꯩ ꯍꯥꯏꯇꯥꯔꯦ ꯌꯥꯝꯕꯗꯨ ꯑꯗꯨ ꯍꯥꯏꯔꯒ ꯑꯃꯨꯛ ꯃꯔꯥꯝꯗ ꯆꯠꯅꯤꯡꯉꯦ ꯑꯃꯨꯛꯀꯥ ꯕꯤꯖꯤꯠ ꯇꯧꯅꯤꯡꯉꯦ
ꯃꯔꯥꯝꯒꯤ ꯚꯥꯏꯞꯁꯦ ꯇꯣꯉꯥꯟꯕꯅꯦ ꯃꯔꯥꯝꯒꯤ ꯚꯥꯏꯞꯁꯨ ꯍꯣꯏ ꯅꯨꯡꯉꯥꯏꯗꯤ ꯅꯨꯡꯉꯥꯏꯔꯝꯅꯤ
ꯅꯨꯡꯉꯥꯏ
ꯃꯐꯝ ꯃꯐꯝꯒꯤ ꯅꯨꯡꯉꯥꯏꯕ ꯂꯩꯅ
ꯍꯥꯏꯗꯤ ꯂꯣꯏꯅ ꯇꯔꯥꯏꯁꯤꯡꯗꯣ ꯄꯨꯣꯜꯂꯦꯅ ꯑꯗꯨ ꯇꯝꯁ ꯏꯔꯥꯡꯁꯨ ꯂꯩꯇꯕꯅꯤꯅ ꯅꯨꯡꯉꯥꯏꯕꯒꯤ
ꯑꯗꯨꯅꯦ
ꯑꯗꯨꯒ ꯅꯥꯒꯥꯂꯦꯟꯁꯨ ꯑꯃꯨꯛꯀꯁꯨ ꯀꯣꯏꯕ ꯆꯠꯅꯤꯡꯉꯦ
ꯂꯥꯛꯑꯣ ꯂꯥꯛꯑꯣ
ꯑ ꯄꯨꯕꯤꯌꯣꯅꯦ ꯂꯥꯛꯑ
ꯅꯥꯒꯥꯂꯦꯟꯁꯨ ꯅꯨꯡꯉꯥꯏꯌꯦ
ꯑꯩꯅ ꯆꯠꯅꯤꯡꯕ ꯃꯐꯝꯁꯦ ꯑꯩꯁꯦ ꯎꯝ ꯇꯨꯔꯤꯁ ꯏꯁꯄꯣꯠ ꯂꯩꯕꯗꯣ ꯁꯤ ꯀꯥꯏꯗ ꯖꯈꯃꯥ ꯅꯠꯇꯦ ꯖꯈꯃꯥ ꯔꯥ ꯈꯨꯅꯨꯃꯔꯥ
ꯈꯨꯅꯣꯃꯥ ꯈꯨꯅꯣꯃꯥ ꯇꯨꯅꯣꯃꯥ
ꯂꯝꯄꯥꯛ ꯂꯥꯎ ꯂꯧ ꯄꯦꯗꯤ ꯐꯤꯜ ꯌꯥꯝ ꯂꯩꯕꯗꯨ
ꯈꯣꯅꯨꯃꯥ
ꯈꯣꯅꯨꯃꯥꯔꯥ
ꯎꯝ
ꯑꯥ ꯑꯗꯨꯗꯨꯅꯦ ꯑꯗꯨꯗ ꯆꯠꯅꯤꯡꯉꯦ ꯍꯥꯏꯕꯗꯤ ꯍꯥꯟꯅ ꯑꯩꯅ ꯀ꯭ꯂꯥꯁ ꯁꯦꯀꯦꯇ꯭ꯔꯤ ꯀꯥꯔꯤꯉꯩꯗ ꯇꯨꯔ ꯑꯦꯟ ꯑꯦꯁ ꯑꯦꯁ ꯀ ꯇꯨꯔ ꯑꯣꯏꯅ ꯆꯄ ꯀꯣ ꯅꯨꯃꯤꯠ ꯑꯃ ꯂꯦꯞꯔꯒ ꯅꯨꯡꯗꯥꯡ ꯑꯃ ꯂꯦꯞꯔꯒ ꯆꯠꯄꯅꯦꯕ ꯑꯃꯨꯀ ꯌꯠꯅꯤꯡꯉꯦ ꯑꯗꯨꯒꯤ ꯃꯐꯝꯗ
ꯌꯦ ꯃꯐꯐꯝꯁꯦ ꯅꯨꯡꯉꯥꯏꯗ ꯑꯈꯣꯢ ꯃ
ꯍꯥꯏꯕꯗꯤ ꯌꯥꯝ ꯄꯤꯁꯐꯨꯜ ꯑꯣꯏꯔꯝ ꯀꯣ ꯑꯗꯨ ꯃꯐꯝꯗꯗꯤ ꯏꯪꯁꯨ ꯏꯪꯉꯦ
ꯑꯩꯈꯣꯏ ꯍꯧꯖꯤꯛ ꯌꯨꯝ ꯂꯩꯔꯤꯁꯦ ꯁꯨꯝ ꯁꯥꯏ ꯍꯥꯏꯔꯁꯨ ꯌꯥꯝ ꯃꯅꯤꯄꯨꯔꯒꯨꯝꯅ ꯁꯥꯗꯦꯗ ꯏꯝꯐꯥꯜꯒꯨꯝꯕ ꯁꯥꯗꯦꯗ ꯁꯨꯝ ꯈꯣꯡꯒ꯭ꯔꯥꯎ ꯐꯨꯔꯤꯠ ꯁꯨꯝ ꯍꯥꯞꯄ ꯉꯝꯃꯦꯕ
ꯗꯤꯃꯥꯄꯨꯔꯗꯤ ꯁꯥꯔꯝꯒꯅꯦ ꯈꯪꯗꯦ ꯀꯥꯏꯗꯔꯥ ꯌꯥꯝ ꯁꯥꯕꯗꯣ ꯅꯒꯂꯦꯟꯁꯨ
ꯑꯗꯨꯗꯤ ꯌꯥꯝ ꯁꯥꯏꯌꯦꯗ ꯎꯝ ꯍꯨꯃꯥꯡ ꯌꯥꯝꯦꯝꯊꯣꯛꯄꯅꯦ ꯑꯗꯨꯗꯨꯗꯤ ꯌꯥꯗꯦ ꯑꯩꯁꯨ ꯂꯩꯕ ꯍꯩꯇꯦ ꯑꯗꯨꯗꯨꯗꯤ
ꯃꯅꯤꯄꯨꯔꯅ ꯆꯥꯎꯕ꯭ꯔꯥ ꯅꯥꯒꯥꯂꯦꯟꯅ ꯆꯥꯎꯕ꯭ꯔꯥ ꯃꯦꯞꯇ ꯍꯥꯏꯔꯗꯤ
ꯐꯪꯗꯦꯅꯦ ꯌꯥꯝ ꯈꯦꯠꯅꯗꯕꯅꯤꯗ ꯃꯅꯤꯄꯨꯔꯅ ꯈꯔ ꯆꯥꯎꯔꯕꯔꯕꯅꯤꯗ ꯑꯩ ꯈꯟꯕꯗ ꯈꯤꯇꯪꯁꯦ ꯍꯥ ꯍꯦꯜꯂꯝꯅꯤ
ꯖꯨꯀꯣꯂꯤ ꯆꯠ ꯈ꯭ꯔꯕ ꯅꯣꯏ
ꯖꯨꯀꯨ ꯍꯣꯏ ꯆꯠꯈ꯭ꯔꯦ ꯑꯩꯈꯣꯏ ꯅꯪ ꯈ ꯑꯩꯈꯣꯏ ꯈꯪꯉꯝꯔꯣꯢ ꯑꯩꯈꯣꯏ ꯇꯤ ꯁꯤ ꯑꯦꯛꯖꯤꯀ꯭ꯌꯨꯇꯤꯚ ꯍꯣꯏ ꯆꯠꯂꯦ ꯂꯥꯁ ꯁꯤꯦꯃꯤꯁꯇꯔꯗꯀꯣ
ꯍ ꯍꯣꯏ ꯆꯠꯄꯒꯨꯝ ꯇꯧꯕꯅꯦ ꯎꯝ
ꯑꯩꯈꯣꯏ ꯑꯗꯨ ꯃꯇꯝꯗꯣ ꯍꯣꯏ ꯇꯦꯁꯨ ꯈꯔꯛꯇ ꯆꯠꯄ꯭ꯔ ꯃꯥꯜꯂꯦ ꯑꯩꯈꯣꯏꯦ ꯖꯔꯦꯁꯨ ꯖꯦꯔꯣꯡꯉꯩ ꯀꯥꯡꯒꯨ ꯇꯥꯡꯈꯨ ꯈꯔ ꯀꯧꯁꯤꯔꯣ ꯍꯥꯏꯅ ꯈꯟꯕꯀꯣ ꯑꯗꯣ ꯀꯧꯔꯨꯗꯤ ꯑꯃꯅꯤ ꯑ ꯈꯛꯇ ꯀꯧꯕ ꯌꯥꯗꯦꯗꯅ ꯑꯗ ꯌꯥꯝ ꯐꯔꯛ ꯇꯥꯕ
ꯀꯟꯇ꯭ꯔꯤꯕ꯭ꯌꯨꯠ ꯇꯧꯔꯒ ꯆꯠꯄ꯭ꯔꯥ ꯑꯗꯣ
ꯑꯗꯨꯢꯗꯣ ꯑꯥ ꯂꯤꯁꯤꯡ ꯑꯍꯨꯝ ꯃꯉꯥꯒꯨꯝꯕꯔꯣ ꯁꯨꯝ ꯇꯥꯔꯝꯃꯦ ꯈꯟꯕ ꯀꯥꯎꯕꯨ ꯀꯥꯎꯈ꯭ꯔꯦꯅꯦ ꯌꯥꯝꯗꯤ ꯌꯥꯝꯗꯕꯅꯦ
ꯑꯁ ꯆꯠꯅꯤꯡꯉꯦ ꯑꯥꯏꯁ ꯃꯇꯝ ꯑꯥꯏꯁ ꯊꯣꯛꯄ ꯃꯇꯝꯗꯣ ꯖꯅꯋꯥꯔꯤ ꯐꯦꯕꯋꯥꯔꯤ ꯃꯇꯝꯗ
ꯑꯩꯈꯣꯏ ꯏꯁꯅꯣ ꯃꯇꯝꯗ ꯆꯠꯄꯅꯦꯕ
ꯑꯥ ꯅꯨꯡꯉꯥꯏꯔꯝꯒꯅꯤ
ꯍꯣꯏ ꯏꯁ꯭ꯅꯣ ꯖꯛꯀꯨꯗ ꯏꯁ꯭ꯅꯣ ꯇꯥꯔꯦ ꯍꯥꯏꯕꯒꯤ ꯑꯩꯈꯣꯏ ꯈꯕꯔꯗ ꯎꯔꯦꯀꯣ ꯑꯗꯨ ꯈꯕꯔ ꯍꯦꯛ ꯑꯩꯈꯣꯏꯁꯦ ꯍꯌꯦꯡ ꯍꯟꯆꯤꯠꯀꯨꯝꯕ ꯁꯨꯝ ꯆꯠꯈ꯭ꯔꯦ ꯆꯠꯂꯦ
ꯑꯗꯨ ꯂꯝꯕꯤꯗ ꯀꯃꯥꯏꯅ ꯇꯧꯏ ꯌꯦꯡꯉꯣ ꯍꯥꯏ ꯍꯥꯏꯕꯒꯨꯝ ꯇꯥꯏꯅꯦ ꯍꯥꯏꯕꯗꯤ ꯆꯤꯡ ꯀꯥꯔꯒ
ꯑꯣ ꯆꯤꯡꯁꯤ ꯐꯖꯅ ꯀꯥꯔꯦ ꯄꯨꯡ ꯑꯣꯜꯃꯣꯁ ꯊ꯭ꯔꯤ ꯑꯥꯋꯥꯔꯁ ꯐꯣꯔ ꯑꯥꯋꯥꯔꯁ ꯋꯥꯛꯀꯤꯡ ꯆꯠꯂꯦ ꯀꯩꯅꯣ
ꯑꯗꯨ ꯅꯨꯄꯤꯁꯤꯡꯗꯤ ꯆꯠꯄ ꯉꯝꯃꯔꯣꯏ ꯍꯥꯏꯔꯀꯣ ꯑꯗꯨꯃꯥꯏꯅꯁꯨ ꯐꯩ ꯇꯧꯔꯒ ꯇꯧꯕ ꯈꯪꯗꯦ ꯍꯟꯗꯛꯇꯤ ꯁꯣꯔꯣꯛ ꯁꯦꯝꯕ꯭ꯔꯥ ꯅꯠ ꯅꯠꯇ꯭ꯔꯒ ꯀꯃꯥꯏꯅ ꯇꯧꯕ꯭ꯔꯗꯤ ꯈꯪꯗꯦ ꯂꯝꯕꯤꯗ
ꯑꯩꯈꯣꯏ ꯁꯣꯔꯣꯛ ꯁꯣꯔꯣꯛ ꯂꯩꯇꯦꯍꯦ ꯀꯗꯥꯏ ꯁꯣꯔꯣꯛ ꯁꯦꯝꯕ ꯌꯥꯗꯦꯍꯦ ꯆꯤꯡ ꯂꯝꯕꯤꯗꯨꯕꯨ ꯍꯥꯏꯕꯗꯤ ꯄꯨꯔꯥ ꯃꯥꯎꯟꯠ ꯇꯦꯜ ꯀ꯭ꯔꯣꯁ ꯇꯧꯕꯅꯦꯕ ꯄ ꯆꯤꯡ ꯂꯝꯕꯤꯗꯣ ꯌꯥꯝ ꯐꯔꯛ ꯇꯥꯏꯌꯦꯕꯀꯣ ꯑꯗꯨꯒꯤꯗꯣ ꯑꯩꯈꯣꯏ ꯅꯨꯄꯤ ꯑꯩꯈꯣꯏꯁꯨ ꯅꯨꯄꯥ ꯃꯉꯥ ꯇꯔꯨꯛ ꯑꯥꯏ ꯊꯤꯡ ꯁꯤꯛꯁ ꯕꯣꯏꯁ ꯇꯨ ꯒꯔꯜꯁ ꯆꯠꯂꯦꯕꯀꯣ ꯑꯗ ꯃꯈꯣꯏ ꯅꯨꯄꯤꯈꯣꯏꯗꯤ ꯑꯃ ꯂꯩꯌꯦꯅ ꯄꯣꯠ ꯆꯩꯩꯗꯤ ꯄꯨꯕ ꯑꯗꯨꯕꯨ ꯑꯈꯣꯢꯅ ꯃꯨꯛ ꯕꯦꯒ ꯃꯆꯥꯥ ꯄꯥꯏꯔꯦ ꯑꯗꯨꯒ ꯄꯣꯠ ꯆꯩ ꯌꯥꯝ ꯂꯨꯝꯕ ꯃꯌꯥꯝꯁꯦ ꯅꯨꯄꯥꯈꯣꯏꯗ ꯄꯥꯏꯍꯟꯕ ꯑꯗꯨ ꯏꯤꯁ
ꯑꯗꯣ ꯒꯥꯔꯤ ꯀꯥꯕ ꯌꯥꯗꯦ ꯃꯐꯝꯗꯣ
ꯀꯥꯕ ꯌꯥꯗꯦꯍꯦ ꯌꯥꯝ ꯆꯤꯡ ꯍꯥꯏꯕꯁꯦ ꯑꯩꯈꯣꯏ ꯇꯥꯃꯦꯡꯂꯣꯡꯒꯨꯝꯅ ꯑꯣꯏꯗꯦ ꯌꯥꯝ ꯍꯦꯟꯅ ꯄꯨꯔꯥ ꯃꯥꯎꯟꯇꯦꯟ ꯇꯣꯞꯅꯦꯕ
ꯑꯗꯨ ꯅꯍꯥꯟꯗꯤ ꯂꯥꯁ ꯏꯌꯥꯔꯗꯗꯤ ꯁꯔꯣꯛ ꯅꯠꯇꯕꯤꯗ ꯈꯤꯇꯪ ꯒꯦꯔꯤ ꯀꯥꯕ ꯌꯥꯔꯦ ꯍꯥꯏꯅꯀꯣ ꯑꯗꯨꯃꯥꯏꯅ ꯍꯥꯏꯕꯒꯨꯝ ꯇꯥꯕ ꯑꯗꯨꯒꯤ
ꯈꯤꯇꯪꯗꯤ ꯀꯥꯕ ꯌꯥꯏ ꯑꯗꯨꯕꯨ ꯈꯣꯡ ꯆꯠꯅꯤꯡꯉꯥꯏꯗꯣ ꯑꯗꯨ ꯂꯝꯕꯤꯗꯨꯗꯤ ꯄꯨꯔꯥ ꯇꯦꯞ ꯈꯛꯇꯅꯦꯕ ꯒꯥꯔꯤ ꯂꯝꯕꯤ ꯂꯩꯇꯦꯕ
ꯋꯥꯔꯝꯒꯅꯤ ꯑꯁ ꯑꯗꯨꯗꯤ
ꯋꯥꯏ ꯋꯥꯏ ꯑꯁ ꯈꯣꯡ ꯅꯥꯏꯍꯦ ꯑꯩꯈꯣꯏꯒꯤ ꯈꯣꯡꯗꯤ ꯐꯖꯅ ꯅꯥꯏ ꯈꯣꯡꯅꯥꯏꯌꯦ ꯑꯩꯈꯣꯏ ꯈꯣꯡꯅꯥꯏ ꯏꯪꯁꯨ ꯏꯪꯕ ꯏꯪ ꯑꯁ ꯑꯥꯏꯁ ꯃꯇꯝꯗ ꯍꯥꯏꯕ ꯋꯥꯅꯤ ꯀꯩꯁꯨ ꯆꯥꯅꯤꯡꯗꯦꯀꯣ ꯑꯩꯈꯣꯏ ꯀꯩ ꯀꯩ ꯁꯥ ꯃꯌꯥꯝ ꯄꯨꯔꯤꯁꯦ
ꯍꯥꯎꯁꯀꯨꯝꯕ ꯂꯩꯔꯝꯒꯅꯤꯅ ꯑꯃꯨꯛ ꯌꯥꯎꯔꯗꯤ ꯆꯤꯡ ꯃꯊꯛꯇ
ꯂꯩꯌꯦ ꯂꯩꯌꯦ ꯑꯗꯣ ꯏꯪꯃꯟꯕꯒꯤꯀꯣ ꯀꯩꯁꯨ ꯆꯥꯅꯤꯡꯗꯦ ꯀꯩꯀꯩ ꯍꯥꯏꯕꯗꯤ ꯉꯥꯡꯅꯤꯡꯕꯁꯨ ꯉꯥꯡꯅꯤꯡꯗꯕꯅꯦ ꯌꯥꯝ ꯏꯪꯃꯟꯕꯒꯤ
ꯅꯦꯠꯋꯥꯒꯗꯤ ꯀꯃꯥꯏ ꯇꯧꯏ
ꯅꯦꯠꯋꯥꯛꯇꯤ ꯂꯩꯇꯦ ꯅꯦꯠꯋꯥꯛꯇꯤ ꯂꯩꯇꯦ ꯖꯤꯔꯣꯅꯦ ꯂꯝꯕꯤꯗꯒꯤ ꯂꯝꯕꯤ ꯑꯩꯈꯣꯏ ꯃꯥꯎꯟꯇꯦꯟ ꯑꯃ ꯑꯅꯤ ꯀ꯭ꯔꯣꯁ ꯇꯧꯕ ꯀꯥꯟꯗ ꯂꯝꯕꯤ ꯅꯦꯠꯋꯥꯛ ꯂꯩꯇ꯭ꯔꯦ ꯂꯣꯏꯈ꯭ꯔꯦ ꯅꯦꯠꯋꯥꯛꯁꯦ
ꯑꯗꯨꯗꯤ ꯄꯥꯎ ꯐꯥꯎꯅꯕ ꯌꯥꯗꯦ
ꯌꯥꯗꯦ ꯕꯤꯇꯤꯒꯤ ꯆꯥꯔꯤꯡ ꯃꯐꯝ ꯂꯩꯇꯦ ꯍꯥꯏꯕꯗꯤ ꯄꯋꯥꯔ ꯕꯦꯡ ꯄꯨꯗ꯭ꯔꯗꯤꯀꯣ ꯕꯦꯇ꯭ꯔꯤ ꯆꯥꯔꯖ ꯃꯈꯣꯏ ꯏꯂꯦꯛꯇ꯭ꯔꯤꯛ ꯌꯧꯗꯦꯕ ꯑꯗꯨ ꯃꯐꯝꯗ ꯑꯗꯨꯒꯤ ꯑꯩꯈꯣꯏ ꯇꯧꯔꯤꯁꯦ ꯐꯣꯟꯁꯦ ꯃꯐꯝ ꯌꯧꯕ ꯍꯦꯛ ꯐꯣꯟ ꯁꯨꯏꯤꯆ ꯑꯣꯐ ꯇꯧꯅꯔꯦ ꯑꯗꯨꯒ ꯁꯨꯏꯆ ꯑꯣꯞ ꯇꯧꯔꯒ ꯐꯣꯇꯣꯒꯨꯝꯕ ꯀꯥꯞꯄ ꯃꯇꯝꯗꯣ
ꯎꯝ
ꯑꯗꯨꯗ ꯐꯣꯟ ꯁ꯭ꯋꯤꯆ ꯑꯣꯟ ꯇꯧꯕ ꯑꯗꯨꯃꯥꯏꯅ ꯇꯧꯋꯦ ꯑꯩꯁ ꯅꯨꯃꯤꯠ ꯑꯍꯨꯝ ꯃꯔꯤ ꯂꯦꯞ ꯄꯦ ꯑꯩ ꯅꯨꯃꯤꯠ ꯑꯍꯨꯝ ꯑꯍꯨꯝ ꯂꯦꯞꯄꯦ ꯍꯟꯅꯤꯡꯉꯥꯏ ꯌꯥꯝ ꯋꯥꯏꯕ ꯅꯪ ꯄꯨꯡ ꯑꯩꯈꯣꯏ ꯄꯨꯡ ꯃꯔꯤ ꯃꯉꯥ ꯃꯥꯎꯟꯇꯦꯟ ꯀꯥꯕ ꯍꯥꯏꯕꯁꯦ ꯈꯣꯡ ꯌꯥꯝ ꯅꯥꯥꯏꯑꯦ ꯑꯈꯣꯏ ꯑꯁ ꯄꯌꯥ ꯌꯥꯗꯕꯅꯤꯗ ꯉꯝꯗ꯭ꯔꯕꯅꯤꯗ
ꯑꯁ ꯄꯨꯡ ꯃꯔꯤꯒꯨꯝꯕ ꯈꯣꯡꯅ ꯆꯠꯄꯁꯤꯗꯤ ꯍꯣꯏ ꯐꯖꯅ ꯋꯥꯔꯝꯒꯅꯤ
ꯍꯣꯏ ꯅꯨꯡꯉꯥꯏꯗꯤ ꯅꯨꯡꯉꯥꯏ ꯐꯣꯇꯣꯒꯨꯝꯕ ꯀꯥꯞꯄ ꯀꯣ ꯑꯈꯣꯏ ꯈꯔ ꯐ꯭ꯔꯦꯟ ꯐ꯭ꯔꯦꯟꯁ ꯇꯥꯏꯝ ꯍꯥꯏꯕꯗꯤ ꯑꯦꯂꯣꯟ ꯇꯥꯏꯝꯁꯨ ꯈꯔ ꯐꯪꯉꯦꯗꯅꯥ ꯑꯩꯈꯣꯏ ꯑꯦꯛꯖꯥꯝ ꯂꯩꯌꯦ ꯊꯥꯕꯛꯀꯤ ꯇꯧꯅꯤꯡꯉꯥꯏ ꯑꯗꯨꯒꯤ ꯇꯦꯟꯁꯟ ꯃꯌꯥꯝꯗꯨ ꯀꯥꯎꯕ ꯊꯣꯛꯏꯗꯅ ꯕꯦꯀꯦꯁꯟ ꯆꯠꯄ ꯍꯥꯏꯕꯖꯦ
ꯑꯗꯨ ꯆꯠꯅꯤꯡꯉꯦ ꯀꯣꯏꯕꯗꯤ ꯆꯠꯅꯤꯡꯕ ꯄꯩꯁꯥ
ꯑꯦ ꯄꯩꯁꯥꯗꯤ ꯌꯥꯝ ꯆꯪꯗꯕꯅꯦꯀꯣ ꯖꯨ ꯀꯨꯁꯦ ꯑꯩ ꯈꯟꯕꯗ ꯃꯤ ꯑꯃꯗ ꯂꯤꯁꯤꯡ ꯑꯍꯨꯝꯒꯨꯝꯕ ꯃꯔꯤꯒꯨꯝꯕ ꯄꯨꯔꯗꯤ ꯌꯥꯕꯅꯦ
ꯑꯗꯣ ꯑꯦꯛꯁꯄꯦꯟꯀꯤꯖꯨ ꯑꯃꯨꯛ ꯄꯨꯗꯣꯏꯅꯦꯕ
ꯄꯨꯔꯁꯨ ꯃꯤ ꯃꯌꯥꯝ ꯄꯨꯜꯂꯒ ꯇꯧꯕꯗꯤ ꯄꯩꯁꯥꯁꯦ ꯌꯥꯝ ꯆꯪꯗꯦꯕ ꯅꯪ ꯆꯠꯂꯒ ꯅꯪ ꯏꯆꯥꯄꯣꯠ ꯇꯣꯉꯥꯟꯅ ꯆꯥꯒꯦ ꯍꯥꯏꯕꯗꯨ ꯌꯥꯔꯣꯏꯗꯅꯥ ꯏꯆꯥꯄꯣꯠ ꯇꯣꯉꯥꯟꯅ ꯆꯥꯒꯦ ꯌꯥꯔꯣꯏ ꯑꯗꯨꯒꯗꯤ ꯑꯍ ꯍ ꯑꯗꯨꯗꯤ ꯅꯪ ꯑꯦꯛꯁꯄꯦꯟꯗꯤꯆꯔꯁꯦ ꯄꯨꯔꯥ ꯂꯤꯃꯤꯇꯦꯠ ꯑꯣꯏꯌꯦꯕ ꯏꯪꯕ ꯃꯇꯝꯗ ꯆꯠꯀꯅꯨ ꯏꯪꯕ ꯃꯇꯝꯁꯤ ꯌꯥꯝ ꯋꯥꯏ ꯑꯈꯣꯏꯅ ꯀꯩꯁꯨ ꯇꯧꯅꯤꯡꯗꯕꯗꯣ ꯑꯌꯨꯛꯇ ꯍꯧꯒꯠꯂꯦ ꯃꯤ ꯃꯌꯥꯝꯗꯤ ꯑꯁ ꯑ ꯀꯩꯑꯕ ꯆꯥ ꯊꯧꯒꯠꯂꯒ ꯋꯥꯛꯀꯤꯡꯒꯨꯝꯕ ꯆꯠꯅꯤꯡꯉꯥꯏ ꯃꯥꯟꯗ꯭ꯔꯣ ꯁꯟ ꯊꯣꯛꯇꯕꯥꯎ ꯀꯅꯥꯁꯨ ꯊꯣꯛꯇꯦ
ꯍ ꯍ
ꯁꯟꯊꯣꯛꯇ꯭ꯔꯤꯕꯣ ꯀꯅꯥꯁꯨ ꯂꯩꯇꯦ ꯑꯁ ꯕ꯭ꯂꯦꯡꯀꯦꯠꯇꯒꯤ ꯁꯨꯝ ꯐꯝꯅꯔꯒ ꯕ꯭ꯂꯦꯡꯀꯦꯠꯇꯒꯤ ꯁꯨꯝ ꯋꯥꯔꯤ ꯁꯥꯔꯒ ꯃꯐꯝ ꯂꯩꯕꯅꯦ ꯑꯗꯣ ꯄꯨꯡ ꯑꯍꯨꯝ ꯇꯥ ꯄꯨꯡ ꯑꯍꯨꯝ ꯃꯔꯤ ꯇꯥꯈ꯭ꯔꯕ ꯅꯨꯡꯗꯥꯡ ꯑꯣꯏꯔꯦ ꯍꯥꯏꯕꯗꯤ ꯃꯈꯣꯏꯒꯤ ꯋꯦꯗꯔꯗꯣ
ꯑꯗꯨ ꯑ ꯏꯪꯕ ꯃꯇꯝꯗꯨꯁꯨ ꯑꯗꯨꯝ ꯑ ꯏꯪ ꯏꯪꯉꯦ ꯍꯥꯏꯔꯒ ꯑꯁꯤ ꯅꯣꯡ ꯆꯨꯕ ꯃꯇꯝꯗ ꯅꯣꯡ ꯑꯃꯨꯛ ꯆꯨꯔꯒ ꯏꯁꯤꯡ ꯌꯥꯝꯅ